ꯍꯜꯂꯣ
ꯍꯜꯂꯣ
ꯇꯥꯏꯌꯦ
ꯎꯝ ꯀꯩꯗꯧꯔꯤꯅ
ꯁꯨꯝꯂꯩꯌꯦ
ꯑꯩꯥꯏꯗꯤꯥꯏ ꯀ ꯇ
ꯍꯥꯥ
ꯚꯥꯏ ꯀꯧꯔꯛꯄꯗꯨꯗ ꯅꯨꯄꯥ ꯑꯣꯏꯔꯝꯗꯧ ꯃꯥꯜꯂꯦ ꯅꯨꯄꯤ ꯑꯣꯏꯔ ꯂꯩꯔꯝꯃꯦ
ꯑꯍꯥ ꯍꯥ ꯍ ꯚꯥꯏ ꯀꯧꯕ ꯌꯥꯗꯕ꯭ꯔꯣ ꯍꯥꯏꯁꯦ
ꯌꯥꯏꯗ ꯑꯗꯨꯕꯨꯗꯤ
ꯑꯦ
ꯑꯩ ꯅꯍꯥꯟꯗꯩ ꯇꯧꯔꯩꯖꯦ ꯅꯨꯄꯥ ꯑꯅꯤ ꯒꯨꯝꯕꯗꯩꯩ ꯍꯦꯟꯅ ꯊꯦꯡꯅꯗꯦ ꯃꯤꯅ ꯒ꯭ꯔꯨꯞꯇ ꯀꯣꯜ ꯇꯧꯔꯛꯄ ꯌꯥꯅꯤ ꯍꯥꯏꯕꯗꯨꯗꯗꯤ ꯃꯦꯁꯦꯖ ꯊꯥꯖꯤꯜꯂ ꯊꯥꯖꯤꯜ
ꯑꯣ ꯍꯔꯥꯎꯔꯤꯔꫭ ꯅꯪꯁꯦ
ꯍꯔꯥꯎꯗꯦꯗ ꯑꯩ ꯅꯍꯥꯟꯗꯩꯩ ꯍꯥꯏꯗꯤ ꯍꯥꯏꯗꯤ ꯑꯗꯨꯝ ꯅꯨꯄꯥꯗꯤ ꯑꯝ ꯌꯥꯎꯗ ꯃꯥꯜꯂꯦ ꯃꯣꯏ ꯒ꯭ꯔꯨꯞꯁꯦ ꯈꯜꯂꯤ
ꯑꯦꯁ ꯅꯨꯄꯥ ꯌꯥꯝ ꯂꯩꯍꯦ ꯂꯩꯔꯝꯒꯅꯤꯗ
ꯒ꯭ꯔꯨꯞꯇ ꯃꯣꯏ ꯊꯥꯟꯅꯕꯗꯨ ꯁꯨꯝ ꯇꯧꯕ ꯌꯥꯏ ꯍꯥꯏꯕ ꯃꯤꯗꯨ ꯁꯨꯝ ꯇꯧꯕꯅꯤ ꯑꯩꯖꯨ
ꯎꯝ ꯀꯌꯥꯝ ꯀꯨꯏꯔꯒꯦ ꯅꯪꯕꯣ
ꯀꯨꯏꯗꯤꯗ ꯑꯩ ꯌꯨꯝꯗ ꯐ꯭ꯔꯤꯗ ꯂꯩꯊꯣꯛꯄ ꯑꯩꯈꯣꯏ ꯆꯦꯅ ꯇꯧ ꯇꯧ ꯍꯥꯏꯔꯝꯕ ꯑꯗꯨꯒꯤ
ꯎꯝ
ꯅꯪꯗꯤ
ꯑꯩꯁꯨ ꯀꯨꯏꯗ꯭ꯔꯤꯗ ꯉꯔꯥꯡ ꯈꯛꯇꯅꯤ ꯍꯧꯔꯤꯕ
ꯎꯝ ꯑꯩ ꯅꯨꯃꯤꯠ ꯑꯍꯨꯝ ꯃꯔꯤꯗꯤ ꯁꯨꯔꯝꯃꯗꯧ ꯃꯥꯜꯂꯦ
ꯋꯥ ꯉꯥꯡꯅꯤꯡꯉ ꯍꯩꯇꯕꯅꯤꯅꯀꯣ ꯇꯧꯕꯗꯤ ꯇꯧꯅꯤꯡꯗꯕ ꯍꯍ
ꯑꯩꯖꯨ ꯍꯩꯇꯦ ꯃꯤ ꯉꯥꯡ ꯃꯤꯅ ꯃꯤꯅ ꯉꯥꯡꯕꯗꯩꯩ ꯑꯩꯖꯨ ꯐꯩꯅꯌꯥꯝ ꯍꯩꯔꯦ ꯇꯥꯕꯗꯩꯩ ꯉꯥꯡꯕ
ꯑꯪ
ꯇ ꯍꯣꯏ ꯍꯣꯏ ꯍꯥꯏꯔꯨꯕꯩ ꯃꯤꯅ ꯅꯪꯕꯨ ꯋꯥ ꯈꯔ ꯈꯔ ꯉꯥꯡꯉꯣ ꯍꯥꯏꯔꯑꯦ
ꯑ ꯑꯗꯨꯅꯦ ꯉꯥꯡꯕ ꯍꯩꯇꯕ ꯃꯤ ꯑꯅꯤ ꯀꯣꯜ ꯇꯣꯅꯔꯗꯤ ꯋꯥꯁꯨ ꯉꯥꯡꯉꯔꯣꯏ
ꯍꯣꯏ ꯑꯗꯒꯤ ꯈꯪꯗꯦ ꯑꯗꯨꯝ ꯉꯥꯡꯉ ꯉꯥꯡꯉ ꯍꯩꯔꯛꯑꯦ ꯈꯖꯤꯛ ꯈꯖꯤꯛ
ꯑ ꯍꯥꯟꯅ ꯌꯥꯎꯔꯕꯅꯤꯅ ꯍꯩꯔꯝꯕꯨꯗꯤ ꯍꯩꯔꯝꯕ ꯌꯥꯏ
ꯅꯪꯗꯤ ꯀꯩꯗꯧꯔꯤꯒꯦ
ꯁꯨꯝ ꯂꯩꯌꯦꯗ
ꯎꯝ ꯍꯥꯏꯗꯤ ꯀꯩꯀꯩ ꯍꯣꯠꯅꯔꯤꯒꯦ ꯍꯥꯏꯕ ꯍꯧꯖꯤꯛꯀꯥꯟ
ꯀ꯭ꯌꯥꯝ ꯍꯣꯠꯅꯗꯦ ꯌꯨꯝꯗ ꯑꯗꯨꯝ ꯂꯩꯌꯦ
ꯀꯣꯂꯦꯁꯇꯤ ꯀꯥꯗꯕ
ꯀꯥꯗ꯭ꯔꯦꯗꯥ ꯀꯨꯏꯔꯦꯗꯥ ꯇꯣꯛꯄ
ꯀꯣꯂꯦꯁ ꯂꯣꯏꯔꯦ ꯑꯗꯨꯗꯤ
ꯑꯥ ꯌꯨꯝꯗ ꯑꯗꯨꯝ ꯂꯩ ꯑꯦ
ꯑꯗꯨꯗꯤ ꯑꯍꯟꯅꯤꯅꯥ
ꯑꯍꯟꯅꯦ ꯆꯦ ꯀꯧ ꯀꯣ
ꯍꯣꯏꯗ ꯍꯣꯏꯗ ꯑꯩ ꯅꯨꯡꯇꯤꯒꯤ ꯉꯥꯡꯅꯦ
ꯑꯩꯗꯤ ꯎꯝ ꯃꯃꯥꯡ ꯃꯃꯥꯡ ꯆꯍꯤꯗ ꯇꯨꯌꯦꯜꯕ ꯂꯣꯏꯗ ꯉꯥꯏꯔꯤ ꯑꯗꯨꯒ ꯗ꯭ꯔꯣꯞ ꯑꯥꯎꯠ ꯇꯧꯋꯦ ꯆꯍꯤ ꯑꯃ ꯑꯦꯛꯖꯥꯝ ꯊꯥꯕꯒꯤ ꯑꯗꯨꯏ ꯃꯇꯨꯡ ꯍꯟꯗꯛ ꯀꯣꯂꯦꯖ ꯀꯥꯗꯣꯏꯅꯦ ꯑꯗꯨ ꯌꯨꯝꯗ ꯁꯨꯝ ꯂꯩꯕ ꯁꯨꯇꯤ ꯐꯪꯕꯒꯤ ꯍꯟꯗꯛ ꯑꯩꯈꯣꯏꯆꯦ ꯃꯥ ꯑꯦꯝ ꯌꯨꯗ ꯂꯩꯌꯦꯕ
ꯎꯝ
ꯆꯦꯒꯤ ꯒ꯭ꯔꯨꯞ ꯑꯦꯗꯃꯤꯟ ꯑꯃ ꯀꯩ ꯍꯥꯏꯕꯅꯣ ꯇꯦꯡꯒꯩ ꯍꯥꯏꯕ꯭ꯔꯥ ꯑꯗꯨꯗꯣ ꯈꯣꯏ ꯆꯦ ꯃꯣꯏ ꯃꯃꯥꯟꯅꯕꯅꯦꯕ
ꯎꯝ
ꯑꯗꯣ ꯃꯣꯏꯗꯤ ꯂꯣꯏ ꯈꯪꯅꯕꯅꯤꯅ ꯂꯣꯏ ꯇꯧꯋꯦ ꯑꯦꯝ ꯌꯨꯗ ꯂꯩꯕ ꯃꯤꯒꯩꯗꯤ ꯑꯗꯣ ꯑꯩꯖꯨ ꯑꯩꯈꯣꯏꯆꯦ ꯌꯨꯝꯗ ꯂꯥꯛꯑꯝꯕ ꯑꯗꯨꯗ ꯃꯥꯅ ꯇꯧꯋꯣ ꯇꯧ ꯍꯥꯏ ꯐ꯭ꯔꯤꯗ ꯂꯩꯊꯣꯛꯄꯗꯨꯗ ꯇꯧꯕꯅꯤꯗ
ꯎꯝ ꯐꯪꯔꯗꯤ ꯑꯩꯈꯣꯏꯕꯨꯁꯨ ꯑꯩꯈꯣꯏꯒꯤꯁꯨ ꯀꯅꯥꯏꯌꯦꯕꯀꯣ
ꯍꯣꯏ
ꯐ꯭ꯔꯤꯗ ꯂꯩꯕꯅꯤꯅ ꯇꯧꯗ꯭ꯔꯗꯤ ꯁꯁ ꯍꯥꯏꯕ ꯍꯩꯇ꯭ꯔꯦ ꯍꯍ
ꯑꯩꯁꯨ ꯂꯣꯏꯔꯦꯗꯥꯏꯗꯤ ꯀꯩꯝ ꯇꯧꯅꯤꯡꯉꯥꯏ ꯂꯩꯇꯦꯗ
ꯎꯝ
ꯑꯗꯣ ꯀꯣꯂꯦꯖ ꯀꯥꯔꯒꯗꯤ ꯀꯩꯁꯨꯝ ꯁꯪꯉꯣꯏꯗ ꯁꯤ ꯇꯧꯕꯩ
ꯎꯝ ꯀꯥꯗ꯭ꯔꯁꯨ ꯑꯈꯣꯏꯗꯤ ꯁꯪꯗꯦꯗꯥ ꯃꯔꯛ ꯃꯔꯛꯇ ꯑꯗꯨꯝ ꯇꯧꯕꯅꯤ ꯐ꯭ꯔꯤ ꯂꯩꯕꯅꯤꯅ ꯍꯦꯟꯅ ꯅꯨꯡꯉꯥꯏꯔꯝꯒꯅꯤ ꯑꯩꯈꯣꯏꯗꯤ ꯃꯔꯛ ꯃꯔꯛꯇ ꯂꯧ ꯆꯠꯄꯅꯤꯅꯀꯣ ꯌꯥꯗꯦꯕ
ꯑꯩꯗꯤ ꯍꯟꯗꯛ ꯆꯍꯤꯒꯤ ꯑꯃꯨꯛꯇꯪ ꯆꯠꯇ ꯉꯥꯏꯔꯤ
ꯎꯝ ꯌꯨꯝꯗ ꯂꯩꯕ ꯃꯇꯝꯖꯨ ꯑꯗꯨꯝ ꯃꯤ ꯃꯌꯥꯝꯒ ꯑꯗꯨꯝ ꯄꯨꯜꯂꯒ ꯂꯩꯕꯅꯤꯅ ꯇꯧꯕꯁꯨ ꯐꯪꯗꯦ
ꯌꯨꯝꯅ ꯀꯥꯏꯗꯒꯤꯅꯣ
ꯑꯩ ꯍꯤ ꯅꯪ ꯈꯪꯉꯣꯏꯗ
ꯈꯔꯁꯨ ꯈꯪꯉꯗꯕ ꯑꯦ
ꯈꯪꯉꯣꯏ ꯑꯩꯈꯣꯏ ꯂꯝ ꯌꯥꯝ ꯂꯥꯞꯄꯤ
ꯆꯥꯟꯗꯦꯜ
ꯅꯠꯇꯦ
ꯅꯣꯅꯦ
ꯆꯨꯝꯃꯦ
ꯑꯩꯗꯤ ꯒꯦꯁ ꯇꯧꯕ ꯌꯥꯝ ꯍꯩꯕꯅꯤ
ꯊꯛꯑꯦ ꯑꯌꯥꯝꯕꯗꯗꯤ ꯈꯪꯅꯩꯌꯦ ꯈꯪꯪꯔꯣꯏ ꯈꯪꯔꯣꯏꯌꯦꯅ ꯈꯟꯕꯅꯦꯕꯀꯣ ꯑ ꯑꯗꯨꯝ ꯈꯪꯅꯩꯌꯦ ꯊꯖꯥꯗꯦꯕꯕꯣ ꯈꯪ ꯆꯤꯡ ꯑꯩꯈꯣꯏꯔꯣꯝꯗꯗꯤ ꯆꯤꯡ ꯇꯥꯕꯅꯤꯅ ꯈꯪꯒꯗꯕ ꯃꯥꯟꯗꯕ
ꯑꯩꯅꯒ ꯀꯩꯅꯣ ꯇꯧꯕꯁꯦ ꯆꯨꯝꯅ ꯍꯥꯏꯔꯛꯄꯁꯦ ꯉꯥꯡꯔꯝꯒꯅꯤ ꯁꯦꯁ ꯋꯥꯠꯂꯤꯗꯣ
ꯍꯥ
ꯆꯨꯝꯅ ꯍꯥꯏꯕꯗ ꯉꯛꯑꯝꯒꯅꯤꯕ
ꯉꯛꯑꯦꯕ ꯑꯗꯨꯗꯅꯦ ꯑꯩꯅ ꯉꯥꯡꯉꯤꯁꯦ ꯑꯗꯨꯏꯅ ꯑꯩ ꯈꯪꯉꯝꯃꯣꯏꯅꯦ ꯈꯟꯕꯅꯦꯕꯀꯣ
ꯎꯝ
ꯊꯥꯖꯗꯕ ꯃꯤ ꯑꯇꯩ ꯑꯗꯨꯝ ꯏꯃꯥꯟꯅꯕꯁꯤꯡꯁꯨꯅꯦ ꯀꯥꯏꯔꯣꯝꯗꯅꯣ ꯑꯗꯨꯝ ꯍꯪꯉꯦꯕꯀꯣ
ꯎꯝ
ꯑꯗꯣ ꯈꯪꯗꯕ ꯍꯥꯏꯔꯁꯨ ꯈꯪꯗꯕꯁꯨ ꯌꯥꯎꯋꯦꯕ ꯑꯗꯨꯒꯤ ꯈꯪꯉꯝꯃꯣꯏ ꯍꯥꯏꯗꯕꯅꯦ ꯁꯥꯎꯅꯨ
ꯀꯣꯂꯦꯖꯇꯤ ꯀꯥꯏ ꯇꯝꯃꯒꯦ ꯍꯥꯟꯅ
ꯑꯩ ꯅꯪ ꯈꯪꯔꯣꯏꯗ ꯅꯣꯅꯦꯔꯣꯝꯗ ꯇꯝꯃꯤ ꯅꯣꯅꯦꯗ
ꯑꯣ ꯑꯩꯗꯤ ꯁꯦꯟꯇꯔꯗꯩꯅꯤ
ꯎꯝ ꯂꯥꯁ ꯏꯔ ꯂꯥꯁ ꯏꯔꯗꯤ ꯀꯣꯚꯤꯠ ꯑꯗꯣ ꯀꯣꯚꯤꯠ ꯅꯥꯏꯟꯇꯤꯟꯒꯤ ꯑꯃꯨꯛ ꯍꯧꯔꯦ ꯏꯔꯥꯡ ꯑꯃꯨꯛ ꯍꯧꯔꯦ ꯇꯜꯂꯕ ꯑꯗꯨꯗꯤ
ꯎꯝ
ꯑꯌꯨꯛꯇ ꯀꯔꯤ ꯃꯊꯦꯜ ꯆꯥꯔꯒꯦ
ꯉꯁꯥꯏ ꯆꯥꯒꯤꯗꯨ ꯀꯔꯤꯔ ꯀꯥꯡꯁꯣꯢ ꯑꯃꯨꯛꯀ ꯌꯦꯔꯨꯝ ꯍꯧꯔꯒ ꯆꯥꯏ ꯑꯩꯗꯤ ꯃꯅꯤꯄꯨꯔꯗ ꯄꯥꯛꯅ ꯂꯩꯇꯤꯌꯦ
ꯑ
ꯍꯟꯗꯛ ꯌꯨꯝꯗ ꯁꯨꯝ ꯊꯣꯛꯂꯛꯀꯅꯤ ꯊꯥ ꯑꯃꯇ ꯉꯥꯏꯅꯤ ꯆꯪꯉꯅꯤ ꯍꯟꯗꯛ ꯂꯥꯁꯃꯤꯠꯇ
ꯀꯥꯏꯗ ꯂꯩꯔꯤꯅꯣ
ꯅꯣꯔꯠ ꯏꯁꯇ ꯂꯩꯌꯦ ꯍꯥꯏꯗꯤ ꯅꯣꯠ ꯏꯁꯇꯗꯤ ꯑꯇꯣꯞꯄ ꯃꯅꯤꯄꯨꯔ ꯅꯠꯇꯕ ꯂꯩꯌꯦ ꯑꯗꯨꯝ ꯍꯟꯗꯛꯇꯗꯤ ꯈꯔ ꯂꯥꯞꯅ ꯇꯥꯗꯣꯏ ꯃꯥꯜꯂꯦ ꯑꯩ ꯑꯩ ꯏꯟꯖꯤꯅꯤꯌꯥꯔꯤꯡ ꯇꯧꯕꯅꯦ
ꯎꯝ
ꯐꯔꯦꯅꯦ ꯃꯥꯏ ꯄꯥꯛꯄ ꯑꯣꯏꯖꯔꯣ ꯅꯆꯦ ꯑꯩꯅ ꯕꯣꯔ ꯄꯤꯖꯔꯤ
ꯍꯣꯏ ꯍꯣꯏ ꯑꯣꯏꯖꯔꯒꯦ ꯑꯣꯏꯖꯔꯒꯦ
ꯅꯪꯅ ꯍꯜꯂꯝꯒꯗꯧꯕ ꯃꯥꯜꯂꯦꯗ ꯐꯥꯒꯤ ꯇꯧꯕꯅꯤ
ꯍꯟꯗꯦꯗ ꯑꯩ
ꯍꯜ ꯑꯩꯅ ꯍꯟꯒꯗ꯭ꯔꯥ ꯈꯪꯗꯦꯗ ꯑꯗꯨꯝ ꯑꯩꯈꯣꯏꯗꯤ ꯑꯌꯥꯝꯕꯗ ꯏꯃꯥꯟꯅꯕꯒ ꯀꯣꯜ ꯇꯧꯔꯀꯥꯟꯗ ꯑꯩꯅ ꯑꯍꯟ ꯌꯥꯝ ꯁꯥꯏꯌꯦꯕꯀꯣ
ꯎꯝ
ꯑꯗꯨꯒꯤ ꯍꯩꯅꯕꯤ ꯆꯠꯈ꯭ꯔꯦꯕ ꯀꯥꯏ ꯋꯥꯏꯗꯗꯒꯤꯅꯣ ꯅꯪꯗꯤ
ꯑꯩꯔꯣ ꯑꯩꯗꯤ ꯃꯐꯝ ꯁꯤꯜꯂ ꯁꯤꯜꯂ ꯂꯩꯌꯦ
ꯎꯝ
ꯑꯁꯦꯡꯕꯕꯨꯗꯤ ꯌꯨꯝ ꯀꯩꯅꯣꯗꯒꯤꯅꯤ ꯑꯟꯗ꯭ꯔꯣ ꯈꯪꯕ꯭ꯔꯥ
ꯑꯧ
ꯑꯗꯨ ꯑꯗꯨꯗꯒꯤꯅꯦ ꯑꯗꯩ ꯋꯥꯡꯈꯩꯗꯁꯨ ꯂꯩꯌꯦ ꯑꯩꯈꯣꯏꯒꯤ ꯐꯤꯕꯝ ꯑꯗꯨꯗ ꯑꯗꯨꯝ ꯑꯅꯤꯗꯨ ꯃꯅꯨꯡꯗ ꯑꯗꯨꯝ ꯂꯩ ꯑꯃꯗ ꯃꯨꯛ ꯂꯩ ꯑꯃꯗꯃꯨꯛ ꯂꯩ
ꯑꯣ
ꯑꯗꯣ ꯑꯈꯣꯏ ꯁꯥꯏ ꯈꯨꯡꯒꯪ ꯂꯩꯕꯅ ꯅꯨꯡꯉꯥꯏꯕꯅꯦ ꯈꯨꯡꯒꯪ
ꯍꯥ
ꯑꯩꯈꯣꯏ ꯁꯥꯏ ꯈꯨꯟꯗ ꯂꯩꯕꯅ ꯍꯦꯟꯅ ꯅꯨꯡꯉꯥꯏꯌꯦꯅ ꯈꯨꯟꯗꯅ ꯑꯅꯝꯕ ꯂꯩꯔꯕ ꯃꯣꯏ ꯏꯝꯐꯥꯜꯗ ꯂꯩꯕ ꯅꯨꯡꯉꯥꯏꯇꯦ
ꯐꯔꯦꯅꯦ ꯑꯗꯨꯗꯤ ꯅꯨꯡꯉꯥꯏꯔꯝꯃꯅꯤ ꯌꯥꯎꯗ꯭ꯔꯣ ꯃꯥꯜꯂꯤ
ꯅꯪ ꯆꯍꯤ ꯀꯌꯥ ꯁꯨꯔꯒꯦ ꯁꯦꯡꯕ
ꯑꯩꯔꯣ
ꯍꯣꯏ ꯍꯣꯏꯣ ꯍꯣꯏ
ꯇ꯭ꯋꯦꯟꯇꯤ ꯇꯨ
ꯑꯗꯨꯒ ꯀꯃꯥꯏ ꯀꯣꯂꯦꯖ ꯂꯣꯏꯔꯤꯕ
ꯈꯪꯗꯦꯗꯦꯅꯦ ꯑꯦꯂꯦꯕꯦꯟꯐꯧ ꯇꯪꯅꯦ ꯇꯝꯕ
ꯀꯌꯥꯕ
ꯏꯜꯂꯕꯦꯟ ꯏꯜꯂꯕꯦꯟ
ꯀ꯭ꯂꯥꯁ ꯏꯂꯕꯦꯟ ꯍꯥꯏꯔꯣ
ꯎꯝ
ꯍꯧꯖꯤꯛ
ꯎꯝ ꯂꯣꯏꯔꯦꯕ ꯂꯣꯏꯕꯒꯤ ꯃꯈꯥ ꯆꯠꯊꯒꯦ ꯇꯧꯕꯅꯦ ꯑꯗꯣ ꯏꯔꯥꯡ ꯀꯟꯕꯅꯤꯅꯀꯣ ꯑꯩꯈꯣꯏꯔꯣꯝꯗꯁꯨ ꯂꯩꯕ ꯅꯨꯡꯉꯥꯏꯇꯦꯕ
ꯑꯣ ꯀ꯭ꯂꯥꯁ ꯇꯨꯋꯦꯜ ꯀꯥꯗꯔꯣꯗꯅ
ꯀꯥꯔꯔꯣꯏꯗ ꯇꯣꯛꯈ꯭ꯔꯦꯗ ꯆꯍꯤ ꯑꯃ ꯐꯥꯔꯦ ꯇꯣꯛꯄ
ꯀꯩꯩꯅꯣ ꯇꯃ ꯌꯥꯗꯣ
ꯏꯔꯥꯡ ꯃꯇꯧꯁꯤꯒ ꯑꯦꯁ
ꯇꯨꯌꯦꯜꯞ ꯐꯥꯎꯗꯤ ꯂꯣꯏꯁꯤꯟꯕ ꯌꯥꯕꯅꯤ
ꯂꯣꯏꯕꯨꯗꯤ ꯂꯣꯏꯁꯤꯟꯅꯤꯡꯕꯅꯦ ꯑꯗꯣ ꯎꯄꯥꯏ ꯂꯩꯇ꯭ꯔꯦ ꯈꯣꯌꯦ ꯄꯥꯕꯨꯡꯁꯨ ꯅꯥꯔꯕꯀꯣ ꯑꯗꯨꯒꯤ ꯐꯔꯛ ꯇꯥꯔꯕ
ꯅꯨꯡꯉꯥꯏꯇꯦꯅꯦ
ꯎꯝ
ꯍꯣꯏ ꯃꯤꯅ ꯑꯇꯣꯞꯄ ꯀꯩꯀ ꯇꯧꯈꯤꯗꯦ ꯍꯥꯏꯕꯗꯤ ꯅꯨꯡꯉꯥꯏꯇꯦ ꯑꯗꯣ ꯂꯥꯏꯔꯤꯛꯀꯨꯝꯕ ꯇꯝꯒꯤꯗꯦ ꯍꯥꯏꯕꯁꯤ ꯌꯥꯝ ꯅꯨꯡꯉꯥꯏꯖꯗꯕ ꯍꯥꯏꯇ
ꯌꯨꯝꯒꯤ ꯏꯃꯨꯡꯅꯩ ꯀꯩ ꯍꯥꯏꯒꯦ ꯅꯥꯕ ꯌꯥꯎꯕꯅꯤꯅꯀꯣ ꯄꯩꯁꯥꯁꯨ ꯆꯪꯒꯅꯦꯕ ꯑꯗꯨꯒꯤ ꯄꯥꯕꯨꯡ ꯁꯨꯝ ꯑꯅꯥꯕ ꯌꯦꯡꯉꯒ ꯂꯩꯕꯅꯤꯅ ꯇꯣꯛꯊꯣꯛꯔꯕ
ꯅꯣꯏ ꯅꯆꯤꯟ ꯅꯅꯥꯎꯗꯤ ꯀꯌꯥ
ꯑꯍꯨꯝ ꯑꯩꯈꯣꯏ ꯏꯆꯦ ꯑꯃ ꯑꯩꯅ ꯁꯦꯟꯇꯔ ꯏꯅꯥꯎꯄꯥ ꯑꯃ ꯂꯩ
ꯅꯣꯏ ꯅꯆꯦꯗꯤ ꯀꯩꯗꯧꯕ
ꯈꯣꯏ ꯏꯖꯦ ꯄꯥꯟꯗ ꯃꯄꯥꯟꯂꯣꯝꯗ ꯂꯩꯌꯦ ꯅꯔꯁꯀꯤ ꯇꯧꯔꯒ ꯂꯩ ꯑꯦꯛꯖꯥꯝ ꯊꯥꯔꯅꯤ ꯍꯥꯏꯕꯅꯦ ꯍꯟꯗꯛ ꯍꯥ
ꯅꯪꯁꯨ ꯇꯧꯁꯤꯜꯂꯣ ꯌꯥꯗ꯭ꯔꯣ
ꯑꯩꯗꯤ ꯎꯄꯥꯏ ꯂꯩꯇ꯭ꯔꯦ ꯌꯨꯝꯗ ꯃꯤ ꯂꯩꯅꯤꯡꯉꯥꯏꯁꯨ ꯃꯤ ꯂꯩꯇ꯭ꯔꯕ ꯄꯥꯕꯨꯡ ꯈꯣꯏ ꯏꯝꯐꯥꯜꯗ ꯂꯩꯔꯀꯥꯟꯗꯗꯤ ꯊꯕꯛ ꯁꯨꯔꯒ ꯂꯩꯔ ꯀꯥꯟꯗꯗꯤ ꯑꯩꯉꯣꯟꯗ ꯐ꯭ꯔꯤ ꯈꯔ ꯐꯪꯕꯅꯦꯕꯀꯣ ꯑꯉꯥꯡꯅꯤꯅ ꯃꯄꯜꯂꯣꯝꯗ ꯆꯠꯄ ꯌꯥꯗ꯭ꯔꯕ ꯑꯗꯨꯒꯤ ꯑꯩꯈꯣꯏ ꯏꯆꯦꯅ ꯍꯥꯟꯅ ꯆꯠꯈ꯭ꯔꯣ ꯍꯥꯏꯕ ꯕꯕꯥꯅ ꯑꯗꯨꯒꯤ ꯑꯩꯒꯤ ꯃꯇꯝꯁꯨ ꯂꯥꯛꯀꯅꯤ ꯑꯗꯣ ꯋꯥꯅꯁꯨ ꯋꯥꯅ ꯉꯥꯏꯔꯣ ꯍꯥꯏꯕ ꯑꯗ ꯉꯥꯏꯔꯀꯥꯟꯁꯤꯗ ꯑꯩꯈꯣꯏ ꯕꯕꯨ ꯑꯃꯨꯛ ꯅꯥꯔꯁꯤ ꯂꯑꯦ ꯑꯗꯨꯒꯤ ꯎꯄꯥꯏ ꯂꯩꯇ꯭ꯔꯕ
ꯅꯦꯛꯁ ꯏꯌꯥꯔꯗꯗꯤ ꯆꯦꯆꯦ ꯃꯅꯥꯛꯇ ꯆꯪꯉꯒ ꯂꯩꯒꯦ ꯈꯟꯂꯝꯕꯅꯦ ꯑꯗꯣ ꯍꯧꯖꯤꯛ ꯏꯔꯥꯡ ꯑꯃ ꯇꯧꯁꯤ